ꯍ
ꯇꯥꯕꯥꯎ
ꯇꯥꯔꯕ
ꯎꯝ ꯇꯥꯒꯥ
ꯎꯝ
ꯄꯨꯛꯀꯁꯦ ꯇꯤꯡ ꯇꯤꯡ ꯂꯥꯎꯏ ꯆꯥꯛ ꯃꯌꯥꯝ ꯆꯁꯣꯛꯂꯛꯄꯅ
ꯑꯁ ꯑꯩꯌ ꯉꯔꯥꯡ ꯅꯍꯥꯟꯗ ꯄꯨ ꯅꯨꯡꯉꯥꯏꯈꯤꯕ ꯑꯃꯨꯛ ꯅꯍꯥꯟ ꯅꯪꯒꯤꯗ ꯑꯃꯨꯛ ꯑꯣꯛ ꯑꯃꯨꯛ ꯆꯥ꯭ꯔꯥ ꯑꯣ ꯃꯅꯤꯟ ꯆꯥꯗ꯭ꯔꯥ
ꯎꯝ ꯎꯝ
ꯑꯗꯨ ꯅꯨꯃꯤꯠꯇꯨ ꯆꯥꯛꯁꯨ ꯌꯥ ꯌꯥꯎꯗ꯭ꯔꯦꯀꯣ ꯅꯣꯡꯉꯥꯜꯂꯒꯔ ꯅꯪ ꯑꯥꯔ ꯆꯠꯄꯗꯣ ꯅꯪ ꯆꯠꯄꯗꯣ ꯉꯔꯥꯡ ꯂꯥꯛ ꯑꯗꯣ ꯉꯔꯥꯡꯁꯤꯗ ꯑꯃꯨꯛ ꯉꯔꯥꯡꯖꯦ ꯑꯗꯨ ꯏꯕꯅꯤ ꯀꯣꯏ ꯆꯠꯂꯤꯗꯅ ꯆꯥꯛ ꯆꯥꯗ꯭ꯔꯦꯕ ꯆꯥꯗ ꯇꯧꯔꯒꯅꯦ ꯑꯣꯛ ꯃꯔꯤꯟꯁꯤꯒ ꯑꯗꯒꯤ ꯑꯣꯛ ꯃꯔꯤꯟꯗꯨꯗꯅꯦ ꯅꯨꯄꯥ ꯑꯗꯣ ꯍꯩꯇꯕ꯭ꯔꯥ ꯈꯪꯗꯦ ꯃꯌꯥꯝ ꯇꯝꯖꯤꯜꯂꯛꯑꯦꯕꯀꯣ ꯆꯅꯤꯒꯤ ꯀꯟꯇꯦꯅꯔ ꯑꯆꯧꯕ ꯄꯤꯛ ꯊꯜꯂꯦꯕ ꯆꯣꯜꯂꯦꯕꯀꯣ ꯄꯤꯁ ꯄꯤꯁ ꯀꯛ ꯑꯒ ꯌꯥꯝ ꯌꯥꯝꯃꯦꯕ ꯑꯗꯨꯗꯣꯉꯣ ꯎ ꯍꯥꯎꯗꯧꯁꯨ ꯃꯥꯟꯗꯝꯅꯤꯅ ꯆꯅꯤ ꯈꯛꯇ ꯂꯩꯔꯁꯦ ꯆꯅꯤ ꯈꯛꯇ ꯂꯩꯔꯦ ꯑꯗꯨꯗꯨꯒ ꯀꯩꯅꯣꯒ ꯎꯝ ꯑꯣ ꯁꯃꯣꯛ ꯄꯣꯛꯇꯣ ꯑꯗꯨꯗꯣ ꯂꯨꯄꯥ ꯀꯩꯅꯣꯒꯤ ꯂꯩꯔꯦ ꯆꯍꯨꯝꯒꯤ ꯂꯩꯔꯦꯕ
ꯑꯁ ꯆꯝꯉꯥꯒꯤ
ꯑꯗꯨꯗ ꯆꯦꯔꯪ ꯑꯅꯤ ꯂꯩꯔꯦ ꯇꯣꯉꯥꯟ ꯇꯣꯉꯥꯟꯅ ꯆꯍꯨꯝꯗꯣ ꯑꯗꯨꯗꯨꯒ ꯃꯣꯏ ꯆ ꯆꯍꯨꯝꯒ ꯆꯍꯨꯝ ꯈꯔ ꯍꯦꯜꯂꯦ ꯆꯍꯨꯝꯒ ꯀꯌꯥꯅꯣꯝꯒꯤꯅꯦ ꯑꯗꯨꯗꯣ ꯃꯣꯏ ꯑꯗꯨꯗ ꯄꯤꯁ ꯑꯅꯤ ꯑꯅꯤ ꯃꯇꯨꯝ ꯑꯆꯧ ꯑꯆꯧꯕ ꯑꯅꯤꯅꯦꯕ ꯑꯗꯨ ꯑꯅꯤ ꯑꯅꯤ ꯁꯥꯏꯠ ꯁꯥꯏꯗꯠꯇ ꯌꯣꯝꯍꯜꯂꯦ ꯑꯗꯨꯒ ꯑꯃꯅ ꯑꯥꯗ ꯄꯨꯅꯕꯅꯤꯅ ꯑꯃꯅ ꯏꯕꯅꯤ ꯆꯥꯔꯦ ꯑꯗꯨꯖꯨ ꯂꯣꯏ ꯆꯥ ꯉꯝꯗꯦ ꯍꯨꯏ ꯍꯨꯏ ꯂꯥꯛꯑꯦ ꯑꯗꯨ ꯍꯨꯏꯗ ꯈ ꯄꯤꯖꯊꯣꯛꯑꯦ ꯑꯗꯨꯗꯨꯒ ꯑꯣꯛ ꯃꯔꯤꯟꯗꯣꯃ ꯂꯣꯏ ꯆꯥꯊꯣꯛꯑꯦ ꯑꯗꯨꯗꯨꯒ ꯌꯨꯝꯗ ꯁꯤꯗ ꯑꯃꯨꯛ ꯍꯜꯂꯛꯑ ꯀꯥꯟꯗ ꯆꯥꯛ ꯄꯥꯛ ꯆꯥꯅꯤꯡꯗ꯭ꯔꯦꯅ ꯑꯗꯨ ꯅꯨꯃꯤꯠꯇꯣ ꯆꯥꯛ ꯆꯥꯗ꯭ꯔꯕ ꯑꯗꯩꯗ ꯄꯨꯛꯁꯦ ꯐꯖ ꯇꯥꯔꯦ ꯉꯁꯤꯁꯨ ꯑꯃꯨꯛ ꯁꯤꯡꯖꯨꯋꯣ ꯃꯣꯔꯣꯛꯑꯣ ꯀꯩꯋꯣ ꯌꯥꯝ ꯆꯥꯁꯤꯟꯈꯔꯦ
ꯎꯝ ꯅꯨꯡꯉꯥꯏꯔꯅꯤ
ꯅꯝꯕꯔ ꯇꯨ ꯇꯧꯕꯗꯁꯨ ꯑꯃꯨꯛ
ꯁꯤ ꯔꯦ ꯏꯕꯦꯝꯃꯥ ꯑꯩ꯫ ꯆꯟꯗꯣꯃꯤꯁꯤꯅ ꯑꯩ ꯀꯟꯅ ꯀꯧꯔꯛꯏꯌꯣ ꯁꯤ ꯀꯃꯥꯏ ꯈꯨꯝꯗꯣꯏꯅꯣ ꯍꯥꯏꯕꯅꯤꯗ꯫
ꯋꯥꯔꯤ ꯁꯅꯔꯤ꯫
ꯑꯗꯨꯅꯦ꯫ ꯍꯥ ꯍꯥ ꯑꯩꯈꯣꯏ ꯁꯤ ꯃꯈꯥꯁꯦ ꯏꯕꯅꯤ ꯅꯍꯥꯟ ꯖꯤ ꯑꯦ ꯐꯁ ꯇ꯭ꯔꯣꯛ ꯆꯥꯛ ꯇꯧꯗ꯭ꯔꯥ?
ꯎꯝ꯫
ꯉꯥ ꯑꯆꯧ- ꯑꯆꯧꯕ ꯑꯍꯨꯝ ꯃꯔꯤ ꯂꯩ ꯍꯥꯏꯕ꯫
ꯍꯥꯏꯃ! ꯀꯔꯥꯏꯗꯒꯤ ꯉꯥꯅꯣꯗ ꯂꯩꯔꯛꯏꯗꯨꯅ?
ꯈꯪꯗꯦ꯫ ꯀꯗꯥꯏꯗꯩꯩ ꯉꯥꯅꯣ ꯈꯪꯗꯦ ꯍꯥꯏꯕꯥ꯫
ꯁꯨ ꯍꯣꯏ ꯀꯩꯅꯣ ꯑꯣꯏꯗꯤ ꯀꯩꯗꯧꯔꯦ ꯐꯣꯟ ꯌꯦꯡ ꯂꯩꯔꯦ ꯆꯥꯅꯨ ꯃꯥꯕꯅꯤꯗꯤ?
ꯎꯝ ꯐꯣꯟ ꯌꯦꯡ ꯂꯩꯔꯤ ꯇꯧꯗꯕꯤꯗ ꯇꯧꯒꯦꯗꯤ ꯂꯩꯇꯔ ꯁꯤ꯫
ꯐꯣꯟꯒ ꯇꯧꯅꯕ ꯑꯗꯨ ꯖꯟꯖꯥꯟꯗꯤ ꯑꯣꯏꯕ ꯑꯩꯖꯨ ꯑꯍꯥꯟꯕꯗ ꯑꯁ ꯇꯜꯂꯦꯅ ꯇꯧꯔꯔꯣꯏꯒꯗ꯭ꯔ ꯁꯤꯅꯦꯕ ꯑꯩꯁꯨ ꯈꯜꯂꯝꯃꯤ ꯖꯦ ꯫
ꯎꯝ꯫ ꯎꯝ!
ꯍ ꯍ ꯍ
ꯎꯝ ꯃꯈꯥꯁꯤꯗ ꯀꯩꯀꯩꯗ ꯌꯥꯝ ꯇꯥꯈ꯭ꯔꯥꯍꯥꯏ ꯑꯟꯁꯨ ꯅꯥ꯫ ꯅꯍꯥꯟ ꯀꯩꯅꯣꯝ ꯑꯃꯒ ꯁꯪꯆꯦꯠ ꯇꯥ ꯐꯔꯦ꯫ ꯀꯃꯥꯏ ꯅꯕꯨ ꯇꯥ ꯍꯥꯜꯂꯤꯃꯨ ꯈꯪꯗꯦ꯫
ꯐꯤꯒꯨꯝꯕꯗꯤ ꯈꯨꯟꯕꯒ ꯌꯥꯏ ꯍꯥꯕꯥ꯫ ꯄꯣꯆꯩꯁꯤꯗꯤ ꯎꯗꯦ ꯍꯥꯏꯕꯥ ꯫
ꯁꯣꯡꯖꯨ ꯌꯥꯝ ꯁꯣ ꯁꯣꯡꯉ ꯕꯅꯤ ꯃꯈꯥꯗꯣ꯫
ꯁꯣꯡꯉꯤꯕꯦꯝꯃ ꯁꯤ ꯁꯤꯕꯨ ꯌꯦꯡꯉꯨꯅꯦ! ꯖꯪꯒꯜ ꯄꯨꯔꯥꯥ ꯇ꯭ꯔꯣꯄꯤꯀꯦꯜ ꯑꯦꯚꯔꯒ꯭ꯔꯤꯟ ꯐꯣꯔꯦꯁ ꯃꯥ
ꯁꯦꯡꯗꯣꯛꯄꯤꯔꯗꯤꯗꯣ ꯀꯦꯝꯄꯁ ꯇꯣ ꯅꯥꯟꯗꯣꯏꯅꯦ ꯍꯕ
ꯏꯅꯥꯀꯗꯒꯗꯣ ꯃꯥꯔꯤ ꯀꯤ
ꯑꯗꯥꯏꯗꯣ ꯃꯥꯡꯍꯜꯂꯒ ꯀꯩꯩꯅꯣ ꯇꯧꯔ ꯊꯃꯤꯗꯣ
ꯅꯦ ꯍꯥꯏꯕꯅꯦ ꯑꯃꯨꯛ ꯆꯣꯛꯆ꯭ꯔꯥꯛ ꯆꯣꯛꯆ꯭ꯔꯥꯛ ꯇꯧꯔꯤꯁꯦ
ꯍꯪꯉꯣꯏꯗꯗꯤ ꯅꯠꯇꯦꯀꯣ
ꯃꯦ
ꯂꯤꯒꯨꯝꯕꯒꯗꯤ ꯐꯖꯅ ꯃꯔꯥꯡ ꯀꯥꯏꯔꯝꯃꯧꯗꯦ
ꯄꯥꯏꯔꯝꯃꯅꯤꯕꯦꯝꯃ ꯑꯗꯨꯁꯨ ꯑꯆꯧꯕ ꯑꯣꯏꯔꯝꯃꯤ
ꯌꯥꯝ ꯁꯣꯡꯉꯦꯕ ꯁꯣꯡꯉꯤ ꯖꯒꯥꯗꯨꯁꯨ ꯈꯤꯇꯪ ꯁꯣꯡꯕꯣꯏꯗꯤ ꯐꯕ ꯆꯣꯠ ꯆꯣꯠ ꯂ ꯃꯣꯏ ꯊꯅ ꯄꯥꯅꯖ
ꯃꯁꯤꯒꯤ ꯏꯁ ꯊꯣꯡꯝꯕꯤꯁꯤꯅ ꯑꯩꯉꯣꯟꯗ ꯀꯣꯜ ꯃꯁꯤꯡ ꯁ ꯁꯨꯅ ꯁꯃꯤꯠ ꯇꯧꯕ ꯌꯥꯅꯤ ꯁꯃꯤꯠ ꯇꯧꯕ ꯌꯥꯅꯤ ꯇꯧ ꯂꯩ ꯑꯩ ꯁꯤꯗ ꯀꯣꯜꯕꯁ ꯁꯨꯗ ꯍꯥꯏ ꯍꯥꯏꯕ ꯃꯔꯤ ꯁꯨꯕꯅ ꯇꯧꯒꯗꯝꯕꯅꯦ ꯍꯥꯏꯕ ꯅꯪ ꯑꯗꯨꯗ ꯊꯥꯔꯤꯕ ꯃꯔꯤꯗꯣ ꯑꯗꯨ ꯁꯨꯔꯀꯥꯟꯗ ꯇꯧꯒꯗꯝꯕꯅꯦ ꯍꯥꯏꯕ ꯑꯗ ꯁꯝꯃꯤꯠ ꯇꯧꯕ ꯌꯥꯗꯅ ꯑꯩꯉꯣꯟꯗ ꯉꯁꯥꯏꯗꯒꯤ
ꯍꯨꯝ ꯍꯨꯝ ꯍꯨꯝ
ꯍꯥ ꯇ ꯀ ꯉꯁꯤ ꯃꯤ
ꯎ
ꯍꯦ ꯐꯁ
ꯑꯃꯥꯗ ꯃꯉꯥ ꯃꯉꯥꯗꯒꯤꯩ ꯍꯦꯟꯅ ꯇꯧꯕ ꯌꯥꯗꯦ ꯍꯥꯏꯔꯦ ꯑꯩꯈꯣꯏꯅ ꯑꯗꯨꯝ ꯇꯧꯁꯜꯂꯗꯤ
ꯃꯥꯥꯏ ꯏꯆꯟ ꯇꯣꯝꯕꯤꯒꯤꯅꯦ ꯃꯉꯥ ꯊꯥꯕꯗꯣ ꯃꯥꯒꯤ ꯃꯔꯤ ꯈꯛꯇꯪ ꯊꯥꯔꯛꯑꯦ ꯍꯟꯗꯛꯀꯤ ꯑꯩꯗꯤ ꯃꯉꯥ ꯔꯦ ꯃꯥꯔꯤ ꯃꯔꯤꯒ ꯑꯗꯨꯝ ꯄꯤꯔꯦ ꯀꯩꯒꯤꯅꯣꯪꯗꯦ
ꯃꯣꯏ ꯀꯣꯜ ꯃꯁꯤꯡ ꯌꯥꯝꯗꯅ ꯄꯤꯕꯁꯨ ꯌꯥꯎꯕꯅꯤ
ꯍꯏ
ꯎꯝ
ꯃꯥ ꯃꯥ ꯈꯔ ꯅꯦꯋꯥꯛ ꯈꯔ ꯅꯨꯡꯉꯥꯏꯇꯝꯅꯤꯅ ꯇꯧꯔꯤꯖꯥꯔ ꯈꯪꯗꯦ
ꯑꯣꯏꯔꯝꯒꯅꯤ
ꯀꯤ ꯌꯨ ꯀꯤ ꯕꯦꯝꯃ ꯈꯣꯏ ꯀꯣꯂꯦꯁ
ꯎꯝ ꯆꯥꯔ ꯉꯒꯨꯝꯕ ꯆꯥꯗꯔꯦ
ꯑꯩ ꯑꯅꯧꯕꯤ ꯍꯥꯏꯁꯦ ꯅꯍꯥꯟ ꯑꯃ ꯐꯝꯃ ꯂꯩꯍꯧꯕꯗꯣ
ꯑ ꯑꯗꯨꯗꯨꯅꯦ ꯍꯥꯏꯂ ꯑꯗꯨꯗꯨꯅꯦ
ꯅꯣ
ꯑꯗꯨ ꯑꯣꯏꯗꯣꯏꯅꯦ
ꯐꯥꯔꯦꯗ ꯑꯃꯗꯨ ꯄꯣꯊꯥꯖꯒꯤꯝꯅ ꯑꯍꯟꯖꯨ ꯑꯣꯏꯔꯦ
ꯑꯍꯟꯖꯨ ꯑꯣꯏꯔꯦ ꯐꯔꯦ ꯏꯄꯦꯝꯃ ꯍꯟꯇꯛꯅꯦ ꯁꯝꯃꯔ ꯚꯦꯀꯦꯁꯟ ꯊꯥꯅꯤꯌꯦ ꯊꯥꯅꯤꯌꯦ ꯑꯗꯨꯗꯒꯤ ꯁꯚꯔꯚꯤꯀꯦꯁꯟ ꯊꯥꯁꯨ ꯍꯥꯏꯗꯤ ꯊꯥꯒꯤꯗꯣ ꯀꯩꯅꯣꯗꯤ ꯑꯗꯨꯝ ꯂꯧꯏ ꯅꯠꯇ꯭ꯔꯥ ꯑ ꯈꯨꯁꯃꯥꯏꯅ ꯍꯥꯏꯕꯅꯦ ꯉꯁꯥꯏ ꯆꯠꯂꯦ ꯑꯗꯨꯗꯨꯒ ꯁꯃꯔ ꯕꯦꯀꯦꯁꯟ ꯊꯕꯥ ꯈꯣꯠꯄ ꯥꯅꯋꯥꯔꯤ ꯍꯧꯗꯣꯔꯛꯄ ꯑꯗꯨꯗ ꯃꯣꯏꯒꯤ ꯇꯤꯅꯗꯣ ꯑꯗꯨꯒ ꯏꯕꯣꯛ ꯉꯧꯕꯤꯗꯣ ꯃꯣꯏ ꯃꯃꯥꯡꯅ ꯁꯨꯨꯃꯥꯥꯏꯅ ꯍꯥꯏꯔꯝ ꯑꯗꯨꯝ ꯑꯩꯈꯣꯏꯗꯤ ꯊꯥꯒꯤ ꯄꯩꯁꯥꯁꯨ ꯑꯗꯨꯝ ꯊꯤꯕꯅꯤꯅ ꯑꯥ ꯑꯗꯨꯝ ꯊꯤꯍꯟꯕꯅꯤꯅ ꯑꯩꯈꯣꯏꯗꯤ ꯑꯗꯨꯝ ꯂꯩꯅꯤ ꯉꯝꯅꯕ ꯊꯨꯡ ꯊꯣꯡ ꯇꯥꯕ ꯕꯅꯝ
ꯎꯝ ꯀꯩ ꯍꯥꯏꯔꯦ
ꯈꯪꯅꯦ ꯀꯤꯔꯨꯞ ꯀꯤꯔꯨꯞ ꯌꯦꯡ ꯂꯩꯍꯧꯕꯅꯤ ꯁꯥꯎꯕꯨ ꯁꯥꯎꯔꯝꯅꯤ ꯖꯤꯅ
ꯎꯝ ꯆꯨꯝꯗ꯭ꯔꯣ ꯏꯁ ꯄ ꯏꯁꯥꯅ ꯁꯨꯝ ꯂꯧꯒꯦꯌꯦ ꯑꯗꯨꯒ ꯃꯤꯌꯥꯝꯅ
ꯕꯨ ꯑꯩꯈꯣꯏꯕꯨ ꯁꯦꯟꯊꯣꯛꯈ꯭ꯔꯕ
ꯎ ꯑꯗꯨꯅ
ꯑꯗꯨꯅꯦ ꯃꯤꯗꯣ ꯑꯩ ꯂꯩꯅ ꯌꯥꯅꯤ ꯍꯟꯗ
ꯎꯝ
ꯃꯣꯏ ꯑꯁꯣꯝꯒꯤ ꯃꯤꯗꯤ ꯀꯩꯅꯣ ꯇꯧꯋꯦ ꯍꯥꯏꯕ ꯍꯥꯏꯗꯤ ꯊꯣꯛ ꯊꯣꯛ ꯂꯥꯡꯅꯕ ꯌꯥꯝ ꯅꯨꯡꯉꯥꯏꯇꯦ ꯑꯁꯣꯕꯤ ꯃꯤꯈꯩꯅ ꯃ ꯄꯁꯥ ꯍꯥꯏ ꯊ ꯊ ꯑ
ꯇꯅꯕ
ꯑꯥ ꯑꯗ ꯑꯩꯈꯣꯏꯗꯣ ꯄꯨꯂꯞ ꯃꯥꯟꯅꯔꯒꯗꯤ ꯍꯥꯏꯕ ꯌꯥꯏꯗꯅ
ꯎꯝ
ꯑꯗꯨꯗ
ꯃꯃꯥꯡꯒꯤꯗꯁꯨ ꯃꯃꯥꯡꯒꯤꯗꯁꯨ ꯍꯥꯏꯁꯦꯅ ꯇꯧꯅꯔ ꯂꯩꯀꯥꯟꯗꯨꯗꯅꯦ ꯁꯝ ꯀꯥꯡꯈꯁꯤꯅ ꯄꯩꯁꯥꯥꯁꯦ ꯄꯤꯊꯣꯛ꯭ꯔꯦꯕꯃꯤꯅꯦ
ꯎꯝ
ꯑꯗꯨꯅ ꯑꯩꯈꯣꯏ ꯈꯛꯇꯪ ꯍꯥꯏꯕꯗꯤ ꯑꯗꯨ ꯌꯥꯗꯕꯅꯤꯅ ꯑꯗꯨꯝ ꯍꯥꯏ
ꯑꯍꯗ ꯂꯣꯏ ꯂꯩꯅꯤ ꯍꯥꯏꯅ ꯉꯝꯅꯕ ꯊꯣꯡ ꯇꯥꯕꯁ
ꯎꯝ ꯀꯔꯦ ꯄꯁꯥꯅ ꯁꯨꯝ ꯂꯧ ꯂꯩꯔꯦ ꯑꯗꯨꯒꯒ ꯃꯣꯏ ꯅꯨꯡꯉꯥꯏꯕ ꯌꯥꯎꯁꯜ
ꯃꯥꯅꯦ ꯄ꯭ꯔꯤꯟꯁꯤꯄꯥꯜꯗ ꯌꯥꯝꯕꯁꯨ ꯅꯠꯇꯕ
ꯍꯣꯏ ꯄ꯭ꯔꯤꯟꯁꯤꯄꯥꯜꯅ ꯍꯥꯏꯔꯛꯏꯅꯦꯕ ꯏꯕꯁꯨ ꯅꯠꯇꯕꯗ ꯑꯗꯨꯝ ꯊꯤꯗꯣꯛꯑꯣ ꯀꯩꯅꯣ
ꯏ ꯁꯥꯎꯁꯤꯖꯤꯄ ꯌꯥꯅ
ꯃꯣꯏ ꯃꯣꯏꯗ ꯌꯥ ꯗ꯭ꯔꯖꯣꯛ ꯑꯩꯈꯣꯏꯗꯗꯤ
ꯇꯥꯕꯕꯤꯁꯌꯥ
ꯍꯥꯎ
ꯎꯝ
ꯃꯣꯏꯗ ꯀꯩꯁꯨꯝ ꯂꯩꯇꯅ ꯈꯟꯗ꯭ꯔꯗꯣ ꯑꯩꯈꯣꯏꯗꯅ ꯌꯥꯝꯃꯦꯕ ꯃꯣꯏ ꯁꯥꯥꯅꯧꯋ ꯁꯣꯝꯗ ꯏꯁ ꯆꯥꯝ ꯆꯅꯤ ꯐꯧꯗ ꯀꯩꯅꯣ ꯑꯣꯏꯅ ꯇꯧꯔꯀꯥꯟꯁꯤꯗ
ꯃꯥꯅꯦ ꯆꯣꯛꯆꯥꯛ ꯄ꯭ꯔꯣꯛꯆꯥꯛ
ꯍꯥꯥ
ꯃꯈꯥꯗ ꯆꯣꯛꯆꯥꯛ ꯆꯣꯛꯆꯥꯛ ꯌꯥꯝ ꯇꯧꯋꯦ ꯍꯥꯏꯕ
ꯆꯣꯡꯊꯔꯦ ꯐꯥꯎ ꯉ ꯆꯥꯎ ꯑꯣꯏꯔꯝꯃꯗꯤ ꯍ ꯍ ꯍ ꯊ
ꯏꯁ
ꯏꯁꯥꯖꯤ ꯖꯤꯡ ꯅꯤꯡ ꯂꯥꯎꯋꯤ ꯏꯕꯦꯝꯃ ꯎꯝ ꯀꯥꯡꯖꯤꯗ ꯃ ꯉ ꯉꯥꯛꯇꯪ ꯂꯩꯕꯖꯦ ꯈꯪꯕꯔꯥ ꯀꯥꯡꯖꯦ ꯃꯔꯪ ꯃꯔꯪ ꯄꯥꯏꯈꯠꯂꯛꯇꯨꯏꯅꯦ ꯃꯊꯈꯥꯗꯩ
ꯀꯥꯡ ꯌꯥꯝ ꯆꯤꯛꯄꯅꯤ ꯑꯗꯨꯅ
ꯃ ꯇꯥꯏ ꯌꯥ
ꯍꯣꯏ ꯁꯦꯡꯗꯣꯛꯄꯤꯕꯗꯤ ꯌꯥꯕꯅꯦꯍꯦ ꯃꯣꯏ ꯑꯥ
ꯍꯥꯏꯕ ꯏꯆꯟꯇꯣꯝꯕꯤꯗ ꯑꯁꯤ ꯀꯥꯗꯅꯤ ꯕꯜꯂꯞ ꯑꯅꯤ ꯂꯧꯊꯣꯛꯄ꯭ꯔꯥ ꯍꯥꯏ
ꯀꯔꯝꯕ ꯀꯥ
ꯁꯤ ꯀꯥ ꯑꯈꯣꯏ ꯊꯪꯅꯕ ꯀꯥꯁꯦ ꯁꯣꯝ ꯀꯥ ꯁꯣꯝ ꯁꯥꯏꯠꯀꯤ ꯀꯥꯅꯤ ꯑꯗꯣꯝꯒꯤ ꯀꯥ ꯑꯣꯏꯗꯣꯏꯅꯦꯕ ꯑꯗꯣꯝ ꯁꯥꯏꯠꯀꯤ ꯀꯥꯗ ꯑꯣꯏ ꯀꯔꯝꯕꯅꯣ ꯗꯥꯏꯔꯦꯛꯇꯤ ꯈꯪꯗꯔꯦꯕ
ꯅꯍꯥꯟ ꯃꯦꯝꯅ ꯂꯧꯊꯣꯛꯄꯅꯦ
ꯑꯗꯣ ꯏꯆꯟ ꯇꯣꯝꯕꯤꯅꯗꯤ ꯍꯥꯏꯈꯤꯅꯦ ꯑꯗꯣ ꯑꯩꯈꯣꯏꯗꯤ ꯍꯪꯉꯛꯏ ꯀꯔꯤ ꯆꯥꯟꯅꯔꯤꯒꯦ
ꯎꯝ
ꯑꯩꯈꯣꯏ ꯀꯩꯗꯧꯗꯦ ꯍꯥꯏꯗꯤ ꯂꯣꯏ ꯐꯛꯑ ꯄꯨꯒꯔꯅꯤ ꯖꯔ ꯍꯥꯏꯕ
ꯍꯔꯠ ꯀꯌꯥꯗ ꯀꯣꯏ ꯐꯛ ꯊꯧ ꯄꯧꯒꯦ ꯐ ꯍꯣꯏ ꯊꯝꯒꯒꯦ ꯑꯗꯨꯗꯤ ꯑꯃꯨꯛ ꯇꯧꯔꯣ ꯎꯝ